ꯍꯜꯂꯣ
ꯇꯥꯕ꯭ꯔꯣ ꯇꯥꯕ꯭ꯔꯣ
ꯇꯥꯏ ꯇꯥꯏ
ꯀꯩꯗꯧꯔ ꯀꯩꯗꯧꯔꯝꯃꯤꯅꯣ ꯃꯄꯟ ꯇꯥꯗꯖꯨꯉꯥꯏꯔꯤ ꯌꯥꯝ ꯉꯜꯂꯤ ꯍꯥꯏꯇꯥꯔꯦ ꯑꯩꯒꯤ ꯑꯣꯏꯅꯗꯤ
ꯍ ꯍ ꯑꯈꯣꯏꯖꯤ ꯉꯔꯥꯡ ꯀꯩꯅꯣ ꯇꯧꯕꯅꯤ ꯀꯩꯕ ꯔꯣꯍꯤꯠꯀ ꯇꯧꯔꯒ ꯋꯥꯛꯀꯤꯡ ꯆꯠꯁꯦꯒ ꯍꯥꯏꯅꯔꯝꯕꯅꯦ ꯑꯗꯨꯒ ꯁꯤꯗ ꯑꯩ ꯑꯩꯅ ꯂꯩꯗ ꯄꯨꯡ ꯃꯔꯤꯗ ꯑꯦ ꯍꯧꯔꯛꯀꯦꯕ ꯄꯨꯡ ꯃꯔꯤꯗꯩꯩ ꯆꯠꯁꯦ ꯍꯥꯏꯔ ꯃꯉꯥꯗꯩꯩ ꯆꯠꯁꯦ ꯍꯥꯏꯔꯦꯕ ꯑꯗꯨꯒ ꯇꯧꯅꯨ ꯀꯩꯅꯣꯗ ꯄꯨꯡ ꯃꯔꯤꯗꯩ ꯆꯠꯁꯤꯒ ꯇꯧꯁꯤꯜꯂꯛꯑꯦ
ꯃꯥꯕꯨ ꯀꯔꯥꯏ ꯂꯩꯒꯦ
ꯍꯣꯁꯇꯦꯜ ꯂꯩꯔꯦ ꯁꯥꯒꯔ ꯃꯕꯥꯏꯅꯤ
ꯀꯩꯅꯣ ꯍꯥꯏꯁꯦ ꯑꯃꯨꯛꯀ ꯐꯥꯏ ꯐꯥꯒꯤꯅꯤ ꯍꯥꯏꯕ꯭ꯔꯣ ꯅꯠꯇ꯭ꯔ ꯀꯩꯅꯣ
ꯑꯣꯏꯇꯥꯥꯔꯦꯅ ꯀꯩꯗꯤ ꯎꯄꯥꯏ ꯂꯩ ꯃꯥ ꯐꯣꯔ ꯊꯥꯔꯇꯤ ꯐꯪꯉꯦ ꯍꯥꯏꯕꯅꯦ
ꯐꯣꯔ ꯐꯤꯐꯇꯤ
ꯊꯔꯇꯤ ꯊꯔꯇꯤ
ꯑꯩꯁ ꯐꯖꯗꯦꯍꯦ ꯀꯩ ꯃꯥꯅ ꯀꯩꯗ ꯁꯣꯏꯔꯤꯕ ꯂꯥꯏꯔꯤꯛ ꯄꯥꯗꯕꯅꯤꯍꯦ ꯑꯗꯨ ꯃꯤꯗꯨꯖꯨ ꯃꯍꯥꯒꯤ ꯑꯉꯥꯡꯅꯤꯅꯦ
ꯑ
ꯑꯗꯩ ꯁꯥꯒꯔ ꯍꯥꯏꯕꯗꯨꯝꯅ ꯑꯗꯣꯝꯅꯦ ꯂꯥꯏꯔꯤꯛꯁꯨ ꯄꯥꯔꯣꯏ ꯑꯗꯨꯒ ꯀꯥꯔꯟ ꯇꯧꯕ꯭ꯔꯁꯨ ꯇꯧꯔꯣꯏ ꯑꯗꯨꯝ
ꯈꯪꯗꯦ ꯑꯩꯁꯨ ꯃ ꯃꯊꯪꯗꯤ ꯄꯨꯂꯞ ꯆꯪꯒꯗ
ꯃꯊꯪ ꯆꯪꯒꯗꯝꯅꯤ ꯀꯥꯏꯅ ꯑꯁ ꯆꯪꯉꯅꯤ ꯆꯪꯉꯅꯤ ꯂꯥꯏꯔꯤꯛꯇꯤ ꯁꯨꯛꯄꯥ ꯄꯥꯅꯤꯗꯤ ꯈꯪꯉꯣꯏ
ꯑꯩ ꯑꯩꯗ ꯑꯩꯗꯩ ꯇꯧꯏꯁꯦ ꯑꯩ ꯂꯣꯏꯁꯤꯟꯒꯦ ꯈꯣꯏ ꯑꯍꯨꯝ ꯄꯨꯂꯞ ꯇꯝꯒꯤꯅꯕ
ꯏꯁ ꯏꯁ ꯎ
ꯃꯄꯥꯟꯗ ꯅꯩꯔꯣꯏꯗ꯭ꯔꯣ
ꯑ ꯋꯥꯔꯤꯖꯦ ꯀꯩꯅꯣꯅꯦꯍꯦ
ꯅꯣꯏ ꯅꯣꯡ ꯆꯨꯗ꯭ꯔꯣ ꯉꯁꯥꯏ
ꯆꯨꯏꯌꯦ ꯅꯣꯡ ꯆꯨꯕꯗꯩꯩꯅꯦ ꯑꯃꯨꯛ ꯆꯠꯈꯤꯗ꯭ꯔꯤꯁꯦ ꯑꯩ ꯄꯨꯡ ꯃꯔꯤꯗ ꯍꯧꯕꯨꯗꯤ ꯍꯧꯒꯠꯂꯦꯕ ꯑꯗꯨꯗ ꯆꯠꯅꯤꯡꯉꯛꯇ꯭ꯔꯕ ꯁꯨꯝ ꯆꯤꯟꯁꯨ ꯄꯣꯛꯊꯣꯛ ꯑꯝꯃꯕ
ꯁꯤꯗꯤ ꯀꯅꯥꯅ ꯆꯠꯂꯨꯗꯣꯏꯅꯣꯗ ꯑꯗꯩ ꯑꯃꯗꯨꯁꯨ ꯀꯩꯝ ꯍꯧꯔꯛꯄꯣꯟꯇꯦ ꯑꯗꯨꯗ ꯃꯣꯏꯅ ꯍꯦꯟꯅ ꯇꯜꯂꯝꯃꯅꯤ ꯑꯩꯉꯣꯟꯗꯒꯤ
ꯏꯁ ꯃꯣꯏ ꯌꯥꯍꯧ ꯃꯇꯥꯁꯤꯡꯗꯨꯒ ꯌꯥꯍꯧꯒꯗꯤ ꯌꯥꯝ ꯉꯟꯕ ꯁꯥꯕꯅꯦ
ꯑꯗꯨꯒ ꯄꯨꯡ ꯑꯅꯤꯗ ꯑꯣꯟꯂꯥꯏꯟ ꯂꯩꯔꯝꯃꯅꯤ ꯑꯗꯨꯒ ꯇꯨꯝꯗꯕꯩ ꯑꯣꯏ ꯂꯩꯔꯝꯃꯅꯤ ꯗꯨꯒ
ꯌꯥꯍꯧ ꯉꯟꯕ ꯌꯥꯝ ꯁꯥꯕꯅꯦ
ꯃꯑꯣꯡꯒꯗꯤ ꯌꯥꯍꯧ ꯉꯟꯕꯒ ꯃꯥꯜꯍꯜꯂꯒꯕ ꯅꯪ ꯀꯌꯥꯗ ꯍꯧꯒꯠꯀꯦ ꯄꯨꯡ ꯀꯌꯥ ꯍꯧꯒꯠꯀꯦ ꯇꯥꯕ꯭ꯔꯥ ꯍꯜꯂꯣ ꯍꯜꯂꯣ ꯇꯥꯕ꯭ꯔꯥ
ꯇꯥꯏ ꯇꯥꯏ ꯇꯥꯏ ꯑꯩ ꯁꯀ꯭ꯔꯤꯟꯗꯣ ꯑꯣꯐ ꯂꯩꯔꯝꯕꯩꯅꯤ ꯍꯦꯛꯇ ꯌꯥꯗꯦ ꯀꯩꯅꯣ ꯑꯩꯅ ꯍꯥꯏꯗꯤ ꯑꯩ ꯄꯨꯡ ꯇꯔꯥꯃꯊꯣꯏ ꯍꯦꯟꯕ ꯌꯥꯗ꯭ꯔꯦ ꯍꯥꯏꯕ ꯍꯧꯖꯤꯛꯁꯦ ꯁꯤꯁ
ꯍꯦꯛꯇ ꯇꯨꯝ ꯂꯩꯔꯝꯃꯤꯔꯥꯕ
ꯅꯦ ꯅ꯭ꯌꯨ ꯃꯤ ꯑꯣꯏ ꯂꯩꯔꯝꯃꯦꯅꯦ ꯑꯩꯁꯦ
ꯊ ꯊꯕꯛꯁꯦ ꯇꯧꯔꯛꯄꯗ ꯋꯥꯔꯛꯄ ꯍꯥ
ꯊꯕꯛ ꯀꯩꯝ ꯇꯧꯗꯦ ꯑꯩ ꯍꯥꯏꯕꯨ ꯇꯨꯏꯁꯟ ꯑꯉꯥꯡ ꯇꯨꯏꯁꯟ ꯇꯧꯕꯗꯨꯗꯅꯦ ꯃꯣꯏꯟ ꯊꯣꯛꯄ ꯄꯥꯍꯜꯂꯅꯤ ꯑꯗꯨꯒ ꯑꯩ ꯊꯣꯛꯄ ꯂꯥꯏꯔꯤꯛ ꯑꯃ ꯄꯨꯔ ꯆꯠꯂꯅꯤ ꯄꯥꯅꯕꯤꯅꯦ ꯑꯃꯨꯛ
ꯑꯣ ꯀꯩ ꯃꯣꯏ ꯐꯤ ꯀꯌꯥ ꯀꯌꯥ ꯄꯤ
ꯈꯪꯗꯦꯍꯦ ꯑꯩꯗꯤ ꯐꯤ ꯃꯇꯝ ꯍꯥꯏꯗꯤ ꯁꯨꯝ ꯃꯇꯝ ꯑꯍꯥꯡꯕꯗꯣ ꯂꯩꯔꯗꯤ ꯀꯩꯅꯣ ꯇꯧꯋꯦ ꯇꯧꯕꯅꯦ
ꯑꯦ ꯈꯪꯅꯕ ꯉꯥꯛꯇꯔ ꯍꯥꯏꯖꯦ
ꯈꯪꯅ ꯉꯥꯛꯇꯅꯦꯍꯦ ꯑꯦ
ꯑꯣ
ꯑꯩꯖꯨ ꯈꯪꯅꯕ ꯅꯠꯇꯗꯤ ꯆꯠꯅꯤꯡꯗꯦꯍꯦ
ꯅꯠꯇꯦꯗ ꯍꯣꯝ ꯍꯣꯝ ꯑꯣꯏꯅꯒ ꯆꯠꯇꯣꯏꯔꯒ ꯑꯥ ꯊ ꯊꯥꯏꯒꯤ ꯂꯤꯁꯤꯡ ꯇꯔꯨꯛ ꯇꯔꯦꯠꯀ
ꯊꯥꯒꯤ ꯇꯔꯨꯛ ꯇꯔꯦꯠꯀ ꯆꯥꯕꯤ ꯅꯠꯇꯦꯍꯦ ꯁꯨꯝ ꯈꯪꯅꯕꯩ ꯆꯠꯄꯅꯦ
ꯀꯩꯅꯣ ꯀꯩꯑꯕ
ꯑꯦꯛꯁꯄꯤꯔꯤꯌꯦꯟꯁ ꯈꯔ ꯇꯥꯟꯁꯤꯜꯂꯗꯤ ꯐꯤ ꯁꯥꯔꯗ ꯑꯣꯏꯔꯁꯨ ꯌꯥꯅꯤ
ꯅꯠꯇꯦ ꯑꯗꯨ ꯈꯛꯀꯤ ꯅꯠꯇꯕ ꯍꯥꯏꯗꯤ ꯂꯩꯗꯅ ꯑꯉꯥꯡꯖꯦ ꯀꯥ ꯃꯥꯏꯅ ꯀꯩꯅꯣ ꯋꯥꯔꯤ ꯁꯥꯕ ꯑꯧꯗꯩꯗꯤ ꯈꯪꯗꯦ ꯑꯗꯨ ꯈꯔ ꯈꯤꯇꯪ ꯈꯛꯇꯤ ꯁꯤꯡꯒꯠꯀꯅꯤꯗꯅ
ꯑꯥ ꯑꯥ ꯑꯥ ꯄꯨꯡ ꯃꯔꯤꯃꯈꯥꯏꯗꯨꯅ ꯀ꯭ꯂꯥꯁ ꯀꯌꯥꯒꯤꯅꯣꯕ
ꯀ꯭ꯂꯥꯁ ꯅꯥꯏꯟ
ꯑꯩꯅ ꯍꯥꯏꯗꯤ ꯀ꯭ꯂꯥꯁ ꯅꯥꯏꯟꯒꯤ ꯃꯦꯠꯁꯇ ꯀꯌꯥꯝ ꯂꯨꯗꯨꯅꯣ ꯁꯤꯅꯤꯗ
ꯋꯥꯏꯍꯦ
ꯑꯗꯣ ꯀꯩꯅꯣꯗꯤ ꯂꯨꯗꯤ ꯂꯨꯕꯅꯦꯍꯦ ꯑꯃ ꯀꯩ ꯍꯥꯏꯕ ꯃꯣꯏ ꯖꯤꯑꯣꯃꯦꯇ꯭ꯔꯤꯒꯤ ꯇ꯭ꯔꯥꯏꯒꯜ ꯅꯨꯡꯒꯜ ꯑꯗꯨꯝꯕ ꯌꯥꯎꯕꯖꯤꯡꯗꯣ
ꯖꯦꯃꯤꯅꯤ ꯖꯦꯃꯤꯅꯥꯏ ꯂꯩꯔꯤꯗꯨꯗꯤ ꯆꯥꯠ ꯖꯤ ꯄꯤ ꯇꯤ ꯂꯩ
ꯑꯦ ꯆꯥꯠ ꯖꯤ ꯑꯟꯁꯔ ꯌꯦꯡꯉꯒ ꯈꯪꯗꯕꯖꯨ ꯌꯥꯎꯔꯛꯄꯅꯤꯅꯦ
ꯑꯥ ꯑꯗꯨꯅ ꯖꯤꯌꯨ
ꯑꯩꯗꯤ ꯂꯣꯏ ꯈꯪꯅꯤ ꯁꯤꯅꯤꯗ
ꯑ ꯑꯗꯨꯅ ꯖꯤ ꯇꯝꯃꯗꯤ ꯅꯪꯖꯨ ꯑꯗꯨ ꯈꯪꯗ꯭ꯔꯗꯤ
ꯈꯪꯅꯤꯍꯦ ꯑꯗꯨ ꯋꯥꯗꯤ
ꯄꯨꯡ ꯅꯪ ꯅꯪ ꯄꯨꯡ ꯀꯌꯥ ꯇꯨꯝꯒꯦ ꯅꯣꯏꯒꯤ
ꯈꯦꯔꯥꯡ ꯄꯨꯡ ꯇꯔꯥ ꯇꯥꯔꯥꯃꯟꯂꯦ ꯑꯩꯅ ꯇꯨꯝꯃꯤ ꯉꯔꯥꯡ ꯊꯦꯡꯉꯦ ꯊꯦꯡꯃꯟꯂꯦ ꯑꯗꯨꯒꯤ ꯑꯩ ꯄꯨꯡ ꯅꯤꯄꯥꯟ ꯑꯗꯨꯋꯥꯏ ꯇꯨꯝꯃꯨꯔꯝꯅꯤ ꯆꯥꯛꯆꯥꯥꯕ ꯑꯃꯨꯛ ꯍꯧꯒꯠꯂꯛꯄ
ꯑꯣ ꯊꯨꯕꯣꯡ ꯆꯥꯗꯣ ꯋꯥꯠꯂꯤ ꯀꯥꯟ ꯍꯧꯒꯠꯂꯛꯏꯅꯦꯕ
ꯑꯗꯨꯒ ꯑꯗꯩ ꯑ ꯀ ꯅꯣꯏ ꯋꯥꯀꯤꯡ ꯆꯠꯄꯩꯔꯣ ꯅꯣꯏ ꯄꯨꯡ ꯀꯩꯅꯣ ꯍꯥꯏꯗꯣ ꯃꯔꯤ ꯃꯈꯥꯏ ꯍꯥꯏꯗꯣ
ꯑꯗꯨꯅꯦ ꯑꯩ ꯍꯥꯏꯖꯦ ꯅꯪ ꯄꯨꯡ ꯀꯌꯥ ꯍꯧꯒꯠꯀꯦ ꯍꯥꯏꯖꯦ
ꯑꯗꯨꯗꯤ ꯄꯨꯡ ꯑꯥ ꯊꯦꯡꯅ ꯍꯧꯒꯠꯂꯦ
ꯀꯌꯥ ꯄꯨꯡ ꯀꯌꯥ ꯇꯔꯦꯠ
ꯃꯤꯠꯄꯨꯗꯤ ꯀꯩꯅꯣ ꯄꯨꯡ ꯃꯉꯥ ꯃꯈꯥꯏ ꯑꯗꯥꯏꯋꯥꯏ ꯁꯤꯡꯉꯦ ꯑꯗꯨꯒ ꯉꯁꯥꯏ ꯇꯧꯔꯝꯃꯤꯖꯦ ꯕꯣꯜ ꯌꯦꯡꯉꯝꯃꯦꯀꯣ ꯄꯣꯔꯇꯨꯒꯜꯒꯤꯗꯣ ꯑꯗꯨꯗꯨꯒ ꯀꯥꯗꯦ ꯗ꯭ꯔꯣ ꯍꯥꯏꯕ ꯄꯦꯅꯥꯜꯗꯣ ꯍꯥꯏꯕ
ꯌꯥꯗ꯭ꯔꯦꯞ
ꯃꯃꯥꯡꯒꯤ ꯃꯦꯁꯇꯨꯗꯒꯗꯤ ꯑꯍꯩꯇꯕ ꯇꯤꯝ ꯑꯝꯒꯥ ꯇꯥꯔꯒ ꯌꯥꯝ ꯂꯣꯟꯒꯤꯕꯅꯦ ꯍꯥꯏꯕ ꯑꯥꯏ ꯌꯦꯝ ꯕꯦꯛ ꯀꯩꯅꯣ ꯇꯧꯔꯒ
ꯑꯦ ꯃꯥ ꯃꯥ ꯉꯍꯥꯟ ꯀꯩꯅꯣ ꯇꯧꯒꯤꯕꯅꯦ ꯍꯥꯏꯗꯤ ꯀꯩꯅꯣ ꯒꯣꯜ ꯆꯟꯕꯒꯤ ꯁꯦꯂꯦꯕ꯭ꯔꯦꯁꯟꯗꯣ
ꯑꯥ
ꯑꯗꯨꯗ ꯑꯥꯏ ꯑꯦꯝ ꯕꯦꯛ ꯑꯥꯏ ꯑꯦꯝ ꯕꯦꯛꯀ ꯍꯥꯏꯒꯤꯕꯅꯦꯕ
ꯑꯗꯨ ꯃꯥꯅ ꯃꯥꯡꯍꯟꯂꯤ ꯒꯣꯜ ꯃꯌꯥꯝꯗꯨꯒ
ꯉꯁꯤ ꯀꯣꯂꯝꯕꯤꯌꯥꯗ ꯂꯣꯏꯒ꯭ꯔꯦꯅꯦ ꯒꯣꯜ ꯑꯝꯕꯧ ꯆꯟꯒꯤꯗ꯭ꯔꯦ
ꯑꯩꯈꯣꯏꯗꯤ ꯍꯥꯏ ꯍꯥꯏꯂꯥꯏꯠ ꯌꯦꯡꯕꯤ ꯀꯥꯡꯒꯨꯅꯦ
ꯑꯩ ꯐꯖꯅꯗꯤ ꯌꯦꯡꯍꯧꯗꯦ ꯁꯦꯀꯦꯟ ꯍꯥꯐꯇꯒꯤꯗꯤ ꯑꯗꯨꯝ ꯃꯤꯠ ꯎꯏꯁꯤꯟꯕ ꯃꯥꯜꯂꯦ ꯑꯗꯨꯝ
ꯎꯝ ꯀꯅꯥꯅꯣ ꯌꯦꯡꯉꯒꯥ
ꯈꯪꯗꯦ ꯑꯩꯈꯣꯏ ꯆꯦ ꯑꯣꯏꯔꯝꯒꯅꯤ ꯑꯗꯣ ꯅꯣꯏ ꯆꯥꯛ ꯆꯥꯔꯕꯣ
ꯆꯥꯛ ꯆꯥꯗ꯭ꯔꯤ ꯂꯣꯏꯗꯤ ꯂꯣꯏꯔꯝꯗꯧ ꯃꯥꯟ
ꯑꯁ ꯅꯣꯏꯗꯤ ꯆꯥꯛꯒꯖꯦ ꯊꯣꯡꯕꯤꯔꯝꯃꯒ ꯑꯗꯨ ꯊꯕꯛꯀ ꯆꯠꯈꯤꯕ ꯑꯗꯨꯒ ꯅꯪꯅ ꯁꯥꯏꯖꯤꯗ ꯃꯤꯔꯦꯝ ꯑ ꯑꯣꯏꯍꯧꯔꯒ ꯑꯗꯨꯝ ꯆꯥꯍꯧꯗꯣꯏꯅꯦꯕ ꯅꯣꯏ ꯅꯣꯏ ꯗꯥꯖꯨ ꯊꯕꯛ ꯆꯠꯄ꯭ꯔꯣ
ꯀꯔꯥꯏ ꯆꯠ ꯈꯪꯗꯦꯅꯦ ꯆꯠꯇ꯭ꯔꯤ
ꯑꯩꯅꯥ ꯍꯥꯏꯗꯤ ꯆꯠꯄ꯭ꯔꯥ ꯍꯥꯏꯕꯅꯦ
ꯉꯁꯤꯗꯤ ꯁꯟꯗꯦꯅꯤ
ꯑꯩꯅ ꯍꯥꯏꯕꯗꯤ ꯅꯍꯥꯟꯒꯩ ꯆꯠꯄ꯭ꯔꯥ ꯍꯥꯏꯕꯅꯤ
ꯆꯠꯂꯤ ꯆꯠꯂꯤ
ꯅꯩꯕꯤꯅꯤ ꯊꯕꯛꯀꯥ ꯍꯦꯛꯇ ꯇꯧꯁꯟꯕꯤꯅꯤ
ꯊꯕꯛ ꯍꯥꯏꯖꯦ ꯊꯕꯛ ꯑꯗꯨꯝ ꯅꯠꯇꯤꯌꯦ ꯅꯨꯡꯇꯤꯖꯥꯏꯒꯤ ꯑꯃꯨꯛꯃꯨꯛ ꯆꯠꯄꯅꯤ ꯑꯗꯨꯒ ꯇꯝꯕ ꯑꯣꯏꯅ ꯆꯠꯄ ꯍꯥꯏꯇꯥꯔꯦ
ꯀꯩꯅꯣꯕ ꯃꯣꯏꯅ ꯇꯝꯃꯤꯖꯤ ꯍꯣꯁꯄꯤꯇꯦꯜꯂꯤꯇꯤ ꯔꯣ ꯅꯠꯇ꯭ꯔ ꯀꯩꯅꯣ
ꯍꯣꯏ ꯑꯗꯨꯖꯨ ꯌꯥꯎꯔꯦ ꯈꯪꯗꯦꯃꯤ ꯑꯩꯖꯨ ꯇꯝꯕ ꯅꯠꯇꯕꯅꯤꯅ ꯍꯪꯖꯨ ꯍꯪꯗ꯭ꯔꯤ ꯑꯩ ꯀꯩꯅꯣ ꯀꯩꯕꯥ ꯗꯤꯄ꯭ꯂꯣꯃꯥꯒꯤꯅꯦꯕ ꯃꯣꯏꯅ ꯇꯧꯔꯤꯖꯦ
ꯎꯝ
ꯑꯗꯨꯈꯛꯇꯅꯦ ꯑꯩꯅ ꯈꯪꯉꯤꯖꯦ ꯑꯇꯩ ꯀꯩꯝ ꯈꯪꯗꯦ
ꯎꯝ
ꯈꯔ ꯉꯟꯅ ꯇꯨꯝꯃ ꯈꯔ ꯉꯟꯅ ꯍꯧꯒꯠꯀꯗ꯭ꯔꯥ ꯍꯥꯏꯔ ꯈꯔ ꯉꯟꯅ ꯇꯨꯝꯃ ꯈꯔ ꯊꯦꯡꯅ ꯍꯧꯒꯠꯂꯦ
ꯑꯗꯨꯕꯨꯗꯤ ꯑꯩꯅ ꯅꯝꯐꯨꯗ ꯇꯨꯝꯖꯟꯕꯩꯅꯤꯗ ꯇꯨꯝꯕ ꯌꯥꯝ ꯊꯤ ꯅꯨꯡꯉꯥꯏ ꯀꯥꯏꯅ ꯎꯝ ꯅꯪꯒꯤ ꯀꯩꯕ ꯅꯪꯒꯤꯗꯣ ꯍꯥꯟꯅ ꯍꯥꯏꯔꯛꯑꯣꯅꯦ
ꯅꯪ ꯑꯗꯨꯗꯤ ꯂꯥꯏ ꯍꯔꯥꯎ ꯇꯣꯛꯑꯦ
ꯂꯥꯏ ꯍꯔꯥꯎꯕ ꯅꯍꯥꯟ ꯊꯣꯛꯨꯞꯆꯟꯒ꯭ꯔꯦꯍꯦ ꯂꯥꯏ ꯍꯔꯥꯎꯕ ꯀꯩꯅꯣ ꯆꯠꯁꯨ ꯆꯠꯇꯅ ꯀꯩꯅꯣ
ꯑꯗꯨꯗꯤ ꯁꯥꯏꯗꯖꯨ ꯇꯧꯔꯦꯀꯩꯅꯣ ꯁꯥꯏ ꯇꯧꯕꯗ ꯑꯣꯏꯅ ꯌꯥꯎꯊꯔ ꯂꯣꯏꯔꯦ
ꯁꯥꯏ ꯇꯧꯔ ꯀꯩꯗꯧꯗꯣꯏꯕ ꯑꯩꯖꯂ ꯂꯥꯏ ꯍꯔꯥꯎꯕ ꯌꯥꯎꯕ ꯊꯤꯔꯒ ꯆꯠꯄ ꯆꯠꯄ ꯃꯤꯒꯤ ꯇꯥꯏꯞꯇꯒ ꯇꯧꯍꯟꯕ ꯋꯥꯅꯤ
ꯅꯠꯇꯦꯍꯦ ꯅꯪ ꯆꯠ ꯐꯪꯍꯧꯗꯕꯒꯤ ꯄꯦꯔꯒ ꯑꯃꯨꯛ ꯂꯩꯍꯧꯔꯗꯤ ꯍꯥꯏꯕꯩ ꯋꯥꯅꯤ
ꯏꯁ ꯋꯥꯔꯤꯖꯦ ꯂꯥꯏ ꯍꯔꯥꯎꯕ ꯍꯥꯏ ꯏꯁ ꯂꯥꯏ ꯍꯔꯥꯎꯕ ꯌꯥꯝ ꯄꯥꯝꯖꯗꯅ ꯆꯠꯄ ꯃꯤꯒꯤ ꯇꯥꯏꯞꯇ
ꯂꯥꯏ ꯍꯔꯥꯎꯕ ꯆꯠꯂꯤꯖꯦ ꯐꯦꯁꯇꯤꯚꯦꯜꯗꯣ ꯌꯥꯎꯕ ꯅꯠꯇꯦꯅꯦ
ꯈꯪꯉꯦ ꯈꯪꯉꯦ ꯅꯪ ꯍꯥꯏꯅꯤꯡꯉꯤ
ꯔꯣꯍꯤꯠꯀꯤ ꯁꯥꯒꯔꯒ ꯄꯨꯒ꯭ꯔꯥꯗꯤ ꯃꯥꯕꯥꯏꯅꯤ ꯊꯣꯛꯄ
ꯆꯤꯟꯗꯅꯦ ꯑꯗꯨꯒ ꯍꯥꯏꯗ ꯍꯥꯏꯔꯨꯔꯣ ꯆꯪꯗ ꯆꯪꯉꯣ ꯍꯥꯏꯖꯨ ꯁꯨꯛꯉꯝ ꯉꯝꯃꯣꯏꯕ ꯑꯥ ꯃꯇꯥꯏꯗꯒꯤ ꯀꯩꯅꯣꯒꯨꯝꯕꯅꯦꯕ ꯊꯥꯅ ꯊꯤꯟꯕꯤ ꯀꯥꯡꯒꯨ
ꯃꯥꯅ ꯇꯧꯗꯣꯏꯖꯦ ꯅꯅꯥꯇꯥꯂꯤꯌꯥꯒꯤ ꯃꯑꯣꯡ ꯃꯇꯧ ꯇꯧꯅꯦ ꯃꯥꯅꯥ ꯇꯧꯗꯣꯏꯗꯣ
ꯃꯥ ꯌꯥꯝ ꯆꯥꯟꯅꯖꯕ
ꯑꯥ
ꯀꯔꯤꯅꯣ ꯅꯪꯅ ꯍꯥꯏꯒꯦ ꯇꯧꯔꯤꯗꯣ ꯍꯥꯏꯔꯣ
ꯑꯥ ꯍꯥꯏꯒꯦ ꯇꯧꯔꯝ
ꯀꯥꯎꯒ꯭ꯔꯥꯕ
ꯀꯥꯎꯒ꯭ꯔꯦꯅꯦ
ꯁꯣꯔꯠ ꯇꯥꯔꯝ ꯃꯦꯃꯣꯔꯤ ꯂꯣꯏꯔꯦ
ꯑꯁ ꯈꯪꯗ꯭ꯔꯦꯗ ꯀꯥꯎꯒ꯭ꯔꯦ
ꯑꯣ ꯑꯣ ꯑꯣ ꯌꯥꯔꯦ ꯌꯥꯔꯦ ꯑꯗꯨꯝ ꯀꯩꯅꯣꯝ
ꯃꯊꯪ ꯃꯊꯪꯒꯤꯗ
ꯅꯪꯒꯤꯗꯨ ꯍꯥꯏꯅ ꯊꯝꯖꯜꯂꯒꯅꯦ
ꯈꯔ ꯁꯦꯞ ꯇꯧꯁꯤꯜꯂꯦ ꯁꯦꯀꯦꯟ ꯇꯔꯥ
ꯑꯥ ꯈꯪꯗꯦ ꯅꯪꯅ ꯀꯣꯂꯦꯖꯀ ꯀꯩꯗꯥꯅ ꯆꯠꯄꯣꯏꯗꯤ ꯈꯔ ꯋꯥꯔꯤ ꯈꯔ ꯅꯨꯡꯉꯥꯏꯗꯣꯏꯕ ꯏꯃꯨꯡꯗ ꯃꯄꯥꯟ ꯊꯣꯛꯇꯕꯤ ꯑꯗꯨꯝ ꯂꯩꯁꯤꯜꯂꯦ ꯑꯗꯨꯒ
ꯑꯦ ꯑꯅꯧꯕꯁꯤꯟꯁꯦ
ꯍꯣꯏ ꯍꯣꯏ ꯊꯝꯃꯦ ꯊꯝꯃꯦ
ꯇꯥꯔ꯭ꯕꯥ